ꯀꯣꯜꯂꯝ
ꯀꯣꯜꯂꯥꯛꯄ ꯈꯪꯗꯕ꯭ꯔꯥ
ꯑꯣꯂꯞꯕ
ꯎꯝ
ꯌꯥꯔꯦ ꯌꯥꯔꯦ ꯍꯥꯏꯣ
ꯑꯗꯨ ꯏꯕꯥꯅꯤ ꯈꯪꯅꯕ ꯁꯥꯔꯒ ꯋꯥꯔꯤ ꯁꯥꯁꯦꯅ ꯍꯥꯏꯕꯅꯦꯕ ꯃꯥꯅ
ꯀꯅꯥꯕꯨ
ꯏꯃꯥꯟꯅꯕꯗꯣ ꯑꯩꯉꯣꯟꯗ ꯁꯨꯃꯥꯏꯅ ꯍꯥꯏꯕ ꯈꯪꯗꯕ ꯇꯥꯏꯞꯇ ꯁꯥꯟꯅꯁꯦꯅ ꯍꯥꯏꯕꯅꯦꯕ ꯑꯗꯨꯒ ꯁꯥꯟꯅꯔꯦ ꯅꯣꯛꯑꯒ ꯂꯣꯏꯁꯤꯜꯂꯦ ꯀꯔꯤ
ꯑꯆꯥ
ꯍꯧꯕꯗꯒꯤ ꯂꯣꯏꯕ ꯐꯐꯝ ꯅꯣꯛꯑꯒ ꯑꯗꯨꯝ ꯂꯣꯏꯈꯔꯦ ꯍꯥꯏꯗꯤ ꯌꯥꯝ ꯄ ꯇꯧꯕꯗꯨꯒꯣ ꯏꯝꯕꯥꯅꯤꯅ ꯋꯥꯔꯤ ꯁꯥꯕꯗꯣ ꯈꯪ ꯐꯈ꯭ꯔꯕ ꯃꯤꯗꯨꯕꯨ ꯈꯪꯅꯗꯕ ꯇꯥꯏꯞꯇ ꯋꯥꯔꯤ ꯁꯥꯁꯦ ꯍꯥꯏꯕꯅꯤꯅ ꯑꯗꯨꯝ ꯅꯣꯛꯅꯤꯡꯈ꯭ꯔꯕ ꯉꯥꯁꯨ ꯁꯦꯔꯥꯟ ꯇꯨꯔꯥꯟꯗ ꯉꯥꯡꯉꯒꯀꯣ
ꯆꯀꯅꯥꯗꯨꯔꯣ ꯑꯦꯝꯗꯔꯣ ꯅꯠꯇ꯭ꯔꯒ ꯂꯣꯔꯕꯣꯏꯔꯣ
ꯑ ꯀꯩꯅꯣꯗꯨꯅꯦ ꯑꯦꯝꯗꯨꯅꯦ ꯅꯀꯣꯏꯕꯨꯣꯏꯗꯤ ꯋꯥꯔꯤ ꯁꯥꯟꯅꯗꯦꯗ
ꯖꯨꯀꯕꯨ ꯑꯃꯨꯛ ꯀꯟꯅꯅꯕꯅꯤ ꯌꯥꯅꯗ꯭ꯔꯣ ꯀꯥꯏꯅꯈ꯭ꯔꯕꯣ
ꯀꯔꯤꯅꯣ ꯌꯥꯅꯗꯕ ꯍꯥꯏꯕꯗꯤ
ꯅꯍꯥꯟ ꯋꯥꯔꯤ ꯐꯖꯅ ꯁꯥꯟꯅꯝꯗꯣ ꯍꯧꯖꯤꯛꯐꯨꯛ ꯌꯥꯗ꯭ꯔꯕꯗꯣ ꯀꯥꯏꯅꯈ꯭ꯔꯕ ꯍꯥꯏꯕꯅꯤꯗ
ꯁ ꯅꯩꯗꯣ ꯑꯣꯁꯤ ꯁꯅ ꯗꯦꯥꯕꯗ
ꯑꯆꯥ
ꯀꯔꯤ ꯀꯥꯏꯅꯅꯤꯡꯉꯥꯏ ꯂꯩꯕ꯭ꯔꯣ
ꯃ ꯅ ꯀꯩꯅꯩꯅꯣ
ꯑꯥꯏꯇꯍꯦ ꯃꯔꯝ ꯂꯩꯗꯔ
ꯅꯪ ꯄꯣꯟꯗꯣꯟ ꯆꯥꯅꯤꯡꯕ꯭ꯔꯣ
ꯆꯥꯅꯤꯡꯉꯦ
ꯑꯗꯨꯒ ꯂꯐꯣꯏꯗꯤ
ꯂꯐꯨꯁꯨ ꯑꯗꯨꯝ ꯆꯥꯏ ꯃꯔꯛ ꯃꯔꯛꯇ
ꯎꯝ ꯑꯗꯨꯒꯒ ꯍꯩꯒ꯭ꯔꯨꯗꯤ ꯆꯥꯏꯕ ꯅꯠꯇ꯭ꯔꯣ ꯑꯗꯨꯒ ꯆꯤꯡꯗ ꯂꯩꯕ ꯍꯧꯖꯤꯛ ꯍꯩꯅꯧ ꯆꯤꯡꯒꯤ ꯍꯩꯅꯧꯗ ꯆꯥꯕ꯭ꯔꯣ
ꯎꯝ ꯆꯤꯡꯒꯦ ꯍꯥꯏꯅꯉꯏꯗꯤ
ꯍꯩꯅꯧ ꯍꯅꯧ ꯑꯄꯤ ꯄꯤ ꯄ ꯈꯥꯁꯤꯟꯕꯗꯣ ꯃꯨꯜꯂꯁꯨ ꯑꯗꯨꯝ ꯈꯥꯁꯤꯟꯕꯅꯦꯕ
ꯎ ꯎꯝ ꯃꯥ ꯃꯥꯒꯤ ꯀꯣꯕꯤꯗ ꯑꯉꯥꯡꯕ ꯑꯣꯏꯕ꯭ꯔꯥ
ꯇꯧꯔꯒꯕ
ꯑꯣ ꯈꯪꯉꯦ ꯈꯪꯉꯦ ꯆꯗ ꯀꯣꯏ ꯍ ꯆꯂꯗ ꯎꯝ ꯎꯝ ꯆꯥꯏꯑ ꯑꯩꯈꯣꯏꯗꯤ ꯍꯦꯛꯄ ꯆꯠꯂꯦ ꯃꯐꯝꯗ ꯐꯝꯃꯒ ꯁꯣꯔꯤ ꯄꯥꯏꯔꯒ ꯆꯥꯕ ꯆꯠꯄꯅꯤꯅꯦ
ꯎꯝ ꯀꯩꯅꯣꯗꯤ ꯎꯄꯥꯝꯕꯤꯗꯤ ꯆꯥꯎꯕꯅꯦꯕ ꯑꯗꯨ ꯑꯣꯏꯔꯁꯨ ꯎ ꯎꯝ ꯍꯧꯖꯤꯛ ꯍꯩꯗꯨꯗꯤ ꯄꯤꯛꯄꯅꯦꯕ
ꯎꯝ
ꯁꯦ ꯑꯗꯨꯗꯤ ꯀꯩꯅꯣꯝꯃ ꯆꯥꯕ꯭ꯔꯣ ꯍꯧꯖꯤꯛ ꯑ ꯑꯁ ꯑꯩ ꯃꯩꯇꯩꯂꯣꯟꯣ ꯅꯞꯖꯅ ꯈꯪꯗ꯭ꯔꯤꯅꯦ ꯐꯤꯛ ꯍꯥꯏꯕꯗꯣ ꯏꯪꯂꯤꯁ ꯇ ꯁꯤꯤꯀꯋꯥꯅꯦꯕ ꯃꯗꯨꯗ ꯀꯔꯤ ꯍꯥꯏꯕ꯭ꯔꯣ ꯈꯪꯗꯦꯁꯨ ꯑꯗꯨꯁꯨ ꯆꯥꯕ꯭ꯔꯣ
ꯃꯅꯤꯄꯨꯔꯤ ꯂꯣꯟꯗꯁꯨ ꯈꯪꯗꯦ
ꯎꯝ
ꯑꯗꯨꯗꯤ ꯑꯥ ꯍꯣꯏꯣꯏ ꯅꯪꯗꯤ ꯆꯥꯕ꯭ꯔꯣ
ꯆꯥꯏꯗ
ꯂꯣꯏꯅ ꯆꯥꯏꯅꯦ ꯅꯪꯗꯤ
ꯆꯤꯡꯗ ꯀꯩꯅꯣꯃ ꯃꯥ ꯂꯩꯕꯅꯦ ꯑꯋꯥꯊꯥꯕꯤ ꯍꯥꯏꯕ ꯃꯥꯜꯂ ꯃ ꯃꯤꯡ ꯑꯃ ꯃꯥꯟꯕ ꯂꯩꯔꯤꯅꯤ ꯃꯔꯥꯗꯣ ꯈꯔ ꯉꯥꯡꯉꯒ ꯃꯩꯗ ꯂꯧꯔꯁꯨ ꯆꯥꯏ ꯍꯤꯡꯉꯁꯨ ꯆꯥꯏ ꯅꯝ ꯌꯥꯝ ꯅꯨꯡꯁꯤꯕꯅꯦ ꯃꯔꯥꯅꯤꯀꯣ ꯃꯪꯒ꯭ꯔꯥ ꯅꯠꯇꯦ ꯅꯠꯇꯦ ꯌꯦꯡꯕꯗ ꯃꯪꯒ꯭ꯔꯥ ꯃꯥꯟꯕꯅꯦꯕ
ꯑꯥ
ꯍꯧꯖꯤꯛꯀꯤꯗꯨꯗꯤ ꯀꯩꯅꯣꯅꯦ ꯎ ꯄꯥꯝꯕꯤ ꯅꯠꯇꯦꯀꯣ ꯃꯥ ꯁꯦ ꯍꯧꯖꯤꯛ ꯀꯩꯅꯣ ꯂꯩꯗꯅ ꯀ꯭ꯔꯤꯄꯔꯁ ꯍꯥꯏꯕꯗꯣ ꯀꯔꯤ ꯃꯔꯥꯅ ꯆꯠꯄꯗꯣ ꯄꯥꯝꯕꯤꯗꯣ
ꯍꯣꯡ ꯂꯩꯣꯏꯅꯦ
ꯀ꯭ꯔꯤꯄꯔꯁꯇ ꯀꯃꯥꯏꯅ ꯍꯥꯏꯈ꯭ꯔꯣ ꯍꯧꯖꯤꯛ ꯎꯝ ꯀ ꯍꯥꯏꯔꯨꯝ ꯔꯦ ꯇꯦꯁ ꯇꯦꯖꯄꯇꯥ ꯃꯅꯥ ꯈꯪꯉꯤꯀꯣ
ꯎꯝ ꯈꯪꯉꯦ
ꯇꯦꯖꯄꯇꯥ ꯃꯅꯥꯒꯤ ꯃꯅꯥ ꯃꯥꯟꯕꯅꯤ ꯑꯣ ꯎ ꯄꯥꯟ ꯑꯣꯈꯔꯤꯕ ꯎ ꯄꯥꯝꯕꯤꯗꯤ ꯅꯠꯇꯕ ꯑꯗꯨ ꯑꯣꯏꯔꯁꯨ ꯃꯈꯥꯗꯒꯤ ꯆꯠꯂꯦꯗꯅ ꯄꯥꯝꯕꯤꯗꯣ
ꯑꯥ
ꯀꯃꯥꯏꯅ ꯇꯧꯧꯕꯅꯦꯕ
ꯎꯔꯗꯤ ꯈꯪꯒꯅꯤ
ꯑꯋꯥ ꯊꯥꯕꯤ ꯑꯋꯥ ꯊꯥꯕꯤꯗꯤ ꯅꯠꯇꯦꯗ ꯑꯋꯥ ꯊꯥꯕꯤꯗꯤ ꯄꯥꯄ ꯌꯥꯅꯤꯅ
ꯅꯪꯗꯤ ꯀꯤꯕꯤꯒꯨꯝꯕ ꯆꯥꯕ꯭ꯔꯣ
ꯆꯥꯏ ꯀꯤ ꯍꯥꯏꯋꯦ
ꯀꯥꯏꯒꯣ
ꯀꯤꯋ ꯍꯥꯏꯋ ꯂꯤꯆꯤ ꯍꯋꯦ
ꯎꯝ
ꯑꯗꯨꯒ ꯅꯁꯄꯇꯤꯁꯨ ꯍꯥꯎꯋꯦ
ꯑ ꯅꯥꯁꯄꯇꯤꯗ ꯅꯨꯡꯁꯦꯅꯦ ꯊꯥꯏꯅ ꯎꯝ ꯀꯩꯅꯣꯗ ꯁꯦꯅꯥꯄꯇꯤꯗ ꯑꯩꯒꯤ ꯍꯥꯏꯗꯤ ꯑꯩꯈꯣꯏ ꯃꯔꯤ ꯃꯇꯥ ꯂꯩꯌꯦꯕꯀꯣ ꯅꯣꯏ ꯁꯦꯅꯥꯄꯇꯤꯒꯤ ꯑꯣꯏꯕ
ꯑ
ꯑꯗꯨꯗꯤ ꯃꯣꯏ ꯑꯗꯨ ꯍꯩꯗꯣ ꯌꯥꯝ ꯄꯨꯔꯛꯑꯦꯕꯀꯣ
ꯑꯣ
ꯑꯗꯨꯗ ꯆꯥꯕ ꯐꯪꯕꯅꯦ
ꯁꯄꯇ ꯑꯦꯝ ꯍꯥꯥꯎ ꯑꯣꯏꯣꯏ ꯅꯁꯄꯇꯤꯁꯨ ꯖꯥꯠ ꯑꯅꯤ ꯂꯩꯕꯅꯦ ꯑꯩ ꯍꯟꯗꯛ ꯍꯟꯗꯛ ꯍ ꯅꯍꯥꯟ ꯗꯦꯜꯂꯤ ꯆꯠꯄꯗꯪ ꯃ
ꯑꯣ
ꯑꯩꯣꯏꯗꯅ ꯀꯜꯂꯤꯗꯅ ꯑꯗꯨꯒ ꯑꯩꯈꯣꯏꯒꯤ ꯃꯥꯒꯤ ꯀꯣꯕꯔꯗꯣ ꯆꯥꯕ ꯌꯥꯗꯦꯗꯅ ꯑꯗ ꯑꯩ ꯦꯜꯂꯤ ꯆꯠ ꯆꯠꯄ ꯀꯥꯟꯗ ꯍꯥꯟꯅ ꯈꯪꯕꯅꯤꯅ ꯅꯁꯄꯇꯤꯅꯤ ꯍꯥꯏꯔꯒ ꯈꯔꯕꯨꯗꯤ ꯊꯣꯡꯉꯥꯜꯂꯦꯀꯣ ꯅꯅꯥꯁꯄꯇꯤ ꯑꯣꯏꯔꯁꯨ ꯑꯗꯨ ꯍꯧꯖꯤꯛ ꯑꯩꯈꯣꯏꯒꯤ ꯑꯩꯈꯣꯏꯅ ꯀ꯭ꯂꯥꯁ ꯋꯥꯟ ꯇꯨ ꯅꯠꯇ꯭ꯔ ꯀꯤꯅꯖꯔꯤ ꯃꯇꯝ ꯑꯃ ꯃꯇꯝꯗ ꯄꯦꯔꯅ ꯑꯃ ꯂꯩꯗꯅ
ꯎꯝ
ꯇꯨ ꯈꯔ ꯅꯁꯄꯇꯤꯗꯤ ꯇꯣꯉꯥꯟ ꯂꯩꯗꯅ ꯈꯪꯕ꯭ꯔꯥ ꯑꯗꯨꯃꯥꯏꯅ ꯇꯧꯕꯅꯦꯕ ꯗ ꯑꯗꯨꯒ ꯃꯥꯒꯤ ꯀꯣꯕꯔꯗꯨꯣ ꯄꯦꯠ ꯄꯦꯠꯂꯒ ꯆꯥꯕ ꯌꯥꯕꯅꯦꯕ ꯑꯗ꯭ꯔꯩ ꯆꯥ ꯑꯃ ꯊꯣꯛꯈ꯭ꯔꯣꯏꯕ ꯑꯦꯄꯥꯜꯒꯝꯅ ꯑꯗꯨꯗꯨ ꯖꯥꯠ ꯑꯅꯤ ꯂꯩꯔꯝꯕꯅꯦ ꯑꯗꯨꯒ ꯀꯂꯥꯥꯁꯦ ꯃꯨꯟꯅ ꯍꯥꯏꯕꯂꯗ ꯆꯥꯈ꯭ꯔꯕꯣ
ꯆꯥꯗ
ꯎꯝ ꯀꯩꯅꯣꯗꯤꯁ ꯇꯥꯕꯣꯟꯗꯦ
ꯑꯗꯨꯗꯤ ꯁꯋꯥꯗ ꯑꯩꯈꯣꯏꯗꯁꯨ ꯌꯥꯝ ꯍꯧꯋꯦ
ꯁꯕꯣꯟꯗꯤ ꯊ ꯊꯨꯝꯒ ꯃꯣꯔꯣꯛꯀ ꯆꯤꯅꯤ ꯍꯥꯞꯄ꯭ꯔꯥ ꯆꯥꯕ꯭ꯔ ꯍꯥꯎꯕꯅꯤ
ꯍꯣꯏ ꯑꯩꯈꯣꯏꯒꯤ ꯌꯥꯝ ꯁ꯭ꯋꯥꯏꯗ ꯌꯨꯝꯗ ꯌꯨꯝꯗ ꯂꯩꯌꯦꯕꯒꯨꯝ ꯃꯌꯥꯝ ꯊꯥ ꯃꯥꯒꯤ ꯝ ꯀꯩꯒꯤꯅꯣ ꯑꯗꯨꯗ ꯍꯧꯕꯅꯤꯅ ꯑꯗꯨꯒ ꯃꯆꯥ ꯃꯆꯥꯗꯣ ꯈꯪꯕ꯭ꯔꯥ ꯃꯥꯏꯀꯣ ꯑꯩꯣꯏ ꯃꯨꯜꯂꯀꯥꯟꯗꯗꯤ ꯔꯦꯠ ꯑꯣꯏꯕꯗꯣ ꯑꯗꯨꯒꯨꯝꯕꯁꯨ ꯂꯩꯌꯦ
ꯃꯗꯨꯅꯦ ꯅꯋꯥꯏꯗ
ꯊꯑꯣꯏꯗꯨꯅ
ꯑꯗꯨꯅ ꯃꯅꯝ ꯑꯃ ꯃꯅꯝ ꯑꯅꯤꯃꯛ ꯇꯣꯉꯥꯟꯂꯗ ꯑꯣꯏꯔꯁꯨ ꯑꯩꯗꯤ ꯃꯅꯝ ꯃꯟꯗꯤ ꯑꯗꯨꯒ ꯍꯧꯖꯤꯛ ꯑꯉꯥꯡꯕꯗꯣ ꯑꯗꯨꯅ ꯍꯦꯟꯅ ꯅꯝꯕ ꯅꯨꯡꯉꯥꯏ ꯑꯆꯕꯗꯨꯗꯤ ꯑꯆꯥꯎꯕꯗꯨ ꯑꯗꯨ ꯍꯣꯏ ꯑꯗꯨꯁꯨ ꯃꯅꯝ ꯑꯃ ꯂꯩ ꯑꯗꯨꯒ ꯑꯗꯨꯝ ꯈꯔ ꯁꯤꯟꯇꯛ ꯇꯧꯗ꯭ꯔꯗꯤ ꯃꯨꯜꯂꯨꯁꯨ ꯑꯣꯏ ꯑꯗꯨꯣꯏꯅꯦ ꯃꯅꯝꯃꯗꯤ ꯅꯨꯡꯁꯤꯗꯣꯏꯔꯁꯨ ꯁꯤꯜꯂꯁꯨ ꯑꯗꯨ ꯑꯣꯏꯔꯁꯨ ꯑꯃꯥꯡꯗꯨꯅ ꯊꯨꯝꯃꯦꯕ ꯑꯗꯨꯒ ꯃꯅꯝꯁꯨ ꯁꯤꯋꯥꯥꯏ ꯇꯔꯦ ꯑꯣ ꯅꯍꯥꯟ ꯂꯤꯛꯂꯥꯟ ꯑꯗꯨꯒꯤ ꯃꯍꯤꯗꯨ ꯀꯩꯅꯣ ꯇꯧꯔꯒ ꯖꯨꯁ ꯁꯦꯝꯕꯅꯤꯅꯦ
ꯎ ꯖꯨꯁ ꯁꯦꯝꯕ ꯂꯤꯛꯂꯥ ꯈꯪꯉꯦ
ꯂꯤꯛꯂꯥꯒꯤꯗ ꯍꯣꯏ ꯃꯣꯏꯅ ꯁꯦꯝꯕꯅꯤꯅꯦ
ꯑꯗꯨꯝ ꯃꯣꯏ ꯁꯦꯝꯕꯒꯨꯝꯕ ꯃꯌꯥꯝ ꯂꯩꯕꯅꯤ ꯑꯗꯨ ꯍꯧꯖꯤꯛꯀꯥꯟꯗꯤ ꯃꯣꯏ ꯂꯤꯛꯂꯥꯑꯒꯗꯤ
ꯅꯍꯥꯟꯗꯨ ꯁꯄ꯭ꯂꯥꯏ ꯂꯩꯇꯦꯕ꯭ꯔꯥ ꯀꯩꯅꯣ ꯍꯥꯏꯔꯒ ꯂꯝꯕꯤ ꯑꯃ ꯊꯤꯡꯕꯒꯤ ꯌꯥꯗ꯭ꯔꯦꯅ ꯍꯥꯏꯕ ꯑꯃ ꯇꯧꯕꯅꯦ ꯑꯗꯨꯗꯤ ꯀꯃꯥꯏꯅ ꯇꯧꯕ꯭ꯔꯥ ꯈꯪꯗꯦꯀꯣ ꯀꯩꯅꯣ
ꯑꯩ ꯁꯤꯗ ꯅꯣꯛꯅꯤꯡꯕ ꯑꯩꯉꯣꯟꯗ ꯃꯦꯁꯦꯖ ꯊꯥꯔꯛꯄ ꯋꯥꯟꯊꯥꯔꯕ ꯋꯥꯣꯟ ꯊꯥꯔꯝꯃꯣꯏꯌꯦ ꯋꯥꯁꯔꯨꯝꯗ ꯀꯣꯜ ꯇꯧꯃꯟꯕꯒꯤ
ꯑꯆꯥ
ꯑꯗ ꯏꯅꯤ ꯂꯩꯇꯦꯍꯦ ꯉꯁꯥꯏ ꯑꯩꯅ ꯋꯥꯁꯔꯨꯝ ꯆꯠꯈꯤꯒꯦꯅ ꯍꯥꯏꯔꯝꯕꯀꯣ ꯑꯗꯨꯒꯤ ꯋꯥꯁꯔꯨꯝꯗ ꯋꯥꯟꯊꯔꯕꯣ ꯍꯥꯏꯕ ꯑꯣꯜ ꯇꯧꯃꯟꯕꯒꯤꯦ ꯑꯗꯨꯒꯤꯅꯦ ꯍꯥꯏꯕꯅꯤꯗ
ꯁꯦ
ꯄꯨꯡ ꯕꯥꯔꯣ ꯇꯥꯔꯦ ꯄꯨꯡ ꯕꯥꯔꯣ ꯃꯈꯥꯏꯗ ꯅꯠꯇ꯭ꯔꯣ
ꯎꯝ ꯑꯩ ꯊꯔꯕ ꯌꯥꯈꯅꯤ
ꯌꯥꯏꯑꯦ
ꯅꯪ ꯖꯤꯃꯥ ꯃꯔꯛꯁ ꯆꯠꯈ꯭ꯔꯕꯣ
ꯑꯩ ꯆꯠꯇꯦꯗ
ꯆꯠꯅꯤꯡꯗ꯭ꯔꯣ
ꯖꯤꯝ ꯆꯠꯄꯁꯦ ꯁꯥꯟꯅꯔꯤꯉꯩꯗ ꯉꯥꯛꯇꯅꯦꯗ ꯁꯥꯟꯅꯕꯣ ꯇꯣꯗꯤ ꯌꯥꯗ ꯍꯥꯏꯌꯦ ꯃꯅꯦꯗ
ꯌꯥ ꯗꯥꯏꯠ ꯃꯦꯟꯇꯦꯟ ꯇꯧꯔꯗꯤ ꯌꯥꯕꯅꯤꯗ ꯃꯦꯟꯇꯦꯟ ꯇꯧꯗꯕꯩꯅꯤ ꯉꯝꯗꯕꯩꯅꯤ ꯑꯗꯣ
ꯎ ꯖꯤꯝ ꯆꯦ ꯄꯨ ꯄꯩꯁꯥ ꯌꯥꯝ ꯆꯪꯕꯅꯤꯦ
ꯑꯗꯨꯗ꯭ꯔꯗꯤ
ꯀꯅꯥꯅ ꯆꯠꯀꯦꯔꯥ ꯆꯠꯄ ꯉꯝꯃꯣꯏ ꯑꯩꯗꯤ
ꯑꯗꯨꯕꯨ ꯉꯁꯥꯏ ꯑꯩꯈꯣꯏꯅ ꯆꯥꯛ ꯆꯥꯕ ꯁꯔꯨꯛꯇꯨꯗꯤ ꯑꯗꯨꯝ ꯑꯇꯣꯞꯄꯗ ꯆꯠꯈ꯭ꯔꯅꯤ ꯁꯥ ꯌꯦꯟ ꯌꯦꯟ ꯑꯃꯨꯝ ꯂꯩ
ꯁꯥꯟꯅꯔꯒ ꯑꯩꯗꯤ ꯑꯩ ꯏꯁꯥ ꯐꯕꯗꯤ ꯄꯥꯝꯗꯦ
ꯅꯨꯄꯤ ꯖꯤꯝꯁꯅꯔꯒ ꯏꯁꯥ ꯐꯛ ꯐꯕꯗꯤ ꯂꯩꯇꯦꯗꯅ ꯃꯣꯏꯗꯤ
ꯎꯝ ꯈꯔꯄꯗꯤ ꯎꯌꯦꯕ ꯃꯁꯥ ꯌꯥꯝ ꯐꯕ ꯅꯨꯄꯤꯗ
ꯝ ꯑꯣ ꯊꯨꯟ ꯂꯩꯇꯕ ꯀꯣꯏꯗꯅ ꯇꯧꯋꯦ ꯈꯔ ꯊꯨꯟꯒꯤ ꯁꯦꯝꯅꯤꯡꯉꯥꯏ
ꯃꯁꯥꯜ ꯅꯨꯄꯥꯒꯤ ꯇ ꯃꯛꯑꯒ ꯆꯂꯦ
ꯑꯆꯥ ꯑꯗꯨ ꯅꯨꯄꯤꯁꯨ ꯖꯤꯝꯗꯨꯁꯨ ꯅꯥꯔꯗꯤ ꯕꯣꯗꯤꯗꯨ ꯐꯤꯒꯔ ꯇꯥꯔꯒ ꯈꯔ ꯐꯖꯕꯅꯤ ꯑꯗꯨ
ꯎꯝ ꯇꯁꯨꯕꯅꯤ ꯊ ꯇꯕꯅꯤ
ꯑꯗꯨꯅꯦ ꯑꯗꯨꯒ ꯈꯨꯠ ꯈꯨꯠꯇ ꯑꯩꯈꯣꯏ ꯀꯔꯤ ꯍꯥꯏꯕ ꯑꯩꯈꯣꯏꯒꯤ ꯄꯥꯝꯕꯣꯝ ꯑꯣ ꯄꯥꯝꯕꯣꯝꯁꯨ ꯈꯨꯠꯇ꯭ꯔꯣ ꯑꯣꯏꯅꯦ ꯄꯥꯝꯕꯣꯝ ꯄꯥꯝꯕꯣꯝꯒꯤ ꯑꯩꯈꯣꯏ ꯃꯅꯨꯡꯒꯤꯗꯣ ꯑꯄꯦꯠꯄꯗꯣ ꯃꯗꯨꯗ ꯀꯩꯅꯣꯃ ꯀꯔꯤ ꯍꯥꯏꯕ꯭ꯔꯣ ꯊꯥꯎ ꯍꯥꯏꯖꯔꯣ ꯑꯗꯨꯕꯨꯣ
ꯀꯩꯅꯣ ꯄꯥꯝꯕꯣꯡꯦ ꯃꯅꯨ ꯑꯗꯨ ꯊꯥꯎꯗꯤ ꯀꯩꯅꯣ ꯍꯦ ꯑ
ꯆꯥꯅꯤꯡꯉ ꯃꯥꯥꯡꯂꯒ
ꯍꯧ ꯆꯩꯦ
ꯑꯗꯨꯅꯦ ꯑꯗꯨꯗꯨꯗꯤ ꯈꯪꯉꯦ ꯐꯦꯠꯁ ꯍꯥꯏꯔꯁꯦ ꯃꯗꯨꯒꯤ ꯐꯦꯁꯇꯣ ꯅꯨ ꯐꯤꯁꯤꯡꯁꯦ ꯂꯧꯊꯣꯛꯄꯅꯦꯕ ꯑꯗꯨꯒ ꯍꯧꯖꯤꯛ ꯐꯩꯒꯟꯗ ꯃ ꯐ꯭ꯂꯦꯠꯁ ꯌꯥꯎꯕꯗꯣꯗꯨ ꯁꯨꯃꯥꯏꯅ ꯇꯧꯕꯅꯦꯕ ꯑꯗꯨꯒ ꯃꯦꯟꯂꯤ ꯅꯨꯄꯤꯅ ꯁꯕꯁꯦ ꯀꯥꯔ ꯍꯥꯏꯕ ꯍꯧꯖꯤꯛ ꯄꯨꯛ ꯄꯨꯛ
ꯎꯝ ꯎꯝ
ꯕꯂꯤꯒꯤꯗ
ꯑꯥ
ꯃꯗꯨꯗ ꯀꯪꯍꯟꯕ ꯍꯥꯏꯇꯥꯔꯦ ꯀꯪꯍꯟꯕ ꯍꯥꯏꯇꯥꯔꯦꯗꯅ ꯀꯔꯤ ꯍꯥꯏꯒꯅꯤ
ꯑ ꯏꯅꯦ ꯀꯣꯡꯍꯟꯕꯅꯤꯅꯦ
ꯑꯗꯨꯅꯦ ꯄꯨꯛ ꯀꯪꯍꯟꯕ ꯍꯥꯏꯕꯁꯦ ꯑꯃꯔꯣꯝꯗ ꯂꯩꯗꯅ ꯑꯉꯥꯡ ꯄꯨꯕ ꯇꯥꯏꯞꯇ ꯑ ꯖꯤꯝꯗ ꯆꯠꯂꯦ ꯄꯨꯛ ꯀꯪꯉꯥꯟꯕ ꯍꯥꯏꯕꯁꯤꯗꯤꯃꯨꯀ ꯃꯥꯡꯍꯟꯗꯅꯦ ꯍꯥ ꯍꯥ
ꯇꯜꯂꯦꯗ ꯃꯅꯤꯄꯨꯔꯤ ꯂꯣꯟꯁꯨ ꯒ꯭ꯌꯥꯟ ꯇꯥꯕ ꯅꯠꯇꯦ ꯑꯃ ꯍꯥꯏꯔꯗꯤ ꯆꯨꯝꯒꯅꯤ ꯑꯃ ꯍꯥꯏꯗꯤ ꯃꯨꯛ ꯂꯥꯟꯒꯅꯤ ꯈꯪꯗꯦ
ꯍꯣꯏꯗ ꯃꯅꯤ
ꯇꯕ꯭ꯔꯣ ꯎꯝ